ꯍꯜꯂꯣ
ꯍꯥꯜꯂꯣ
ꯇꯥꯕ꯭ꯔꯣ ꯅꯦꯠꯋꯥꯛ ꯅꯨꯡꯉꯥꯏꯕ꯭ꯔꯥ ꯑꯩꯒꯤ
ꯑꯣ ꯍꯣꯏ ꯑꯗꯨꯝ ꯇꯥꯏꯌꯦ
ꯑꯣ ꯄꯦꯗꯔꯃꯤꯅꯣ ꯋꯥꯅꯗꯤ
ꯀꯔꯤꯁꯨ ꯇꯧꯗꯦ ꯅꯪꯗꯤ ꯀꯔꯤ ꯇꯧꯕ꯭ꯔ
ꯀꯩꯝ ꯇꯧꯗꯦꯗ ꯁꯥꯕꯒ ꯔꯨꯝꯗ ꯑꯗꯨꯝ ꯐꯝꯃ ꯂꯩ
ꯑꯣ ꯑꯆꯥꯥ ꯅꯣꯡ ꯆꯨꯗꯕ꯭ꯔꯣ ꯅꯣꯏꯗꯤ
ꯍꯧꯖꯤꯛꯇꯤ ꯅꯣꯡ ꯅꯣꯡ ꯆꯨꯗꯦ ꯍꯣꯏ ꯉꯔꯥꯡꯗꯤ ꯆꯨꯕꯅꯦ
ꯑꯥ
ꯉꯁꯤꯗꯤ ꯆꯨꯗꯔ꯭ꯤ ꯅꯣꯏꯔꯣꯝꯗ ꯆꯨꯕꯔ꯭ ꯍꯧꯖꯤꯛ
ꯍꯣꯏ ꯆꯨꯔꯝꯃꯦ ꯑꯗꯨꯒ ꯇꯣꯛꯈ꯭ꯔꯦ
ꯑꯣ ꯀꯩ ꯃꯊꯦꯜ ꯆꯔꯒꯦ
ꯉꯁꯤꯗꯤ ꯑꯂꯨꯒ ꯕꯤꯟꯁ ꯐ꯭ꯔꯥꯏ ꯆꯥꯏꯌꯦ ꯅꯣꯏꯗꯤ
ꯈꯣꯏꯔ ꯉꯁꯤ ꯑ ꯗ꯭ꯔꯥꯏ ꯐꯤꯁ ꯗ꯭ꯔꯥꯏ ꯐꯤꯁꯇꯣ ꯊꯣꯡ
ꯑꯣ ꯑꯣ
ꯑꯗꯨ ꯑꯣꯏꯅ ꯆꯥꯔꯦ ꯃꯍꯤ ꯈꯔ ꯍꯥꯞꯄꯒ
ꯈꯥꯎꯕ꯭ꯔꯣ
ꯑꯁ ꯈꯪꯗꯦ ꯍꯥꯎꯕ ꯍꯥꯎꯇꯕ ꯆꯥꯛ ꯈꯤꯇꯪ ꯆꯥꯏ
ꯑꯥ ꯑꯥ ꯐꯔꯌꯦ ꯐꯔꯌꯦ
ꯀꯅꯥ ꯀꯅꯥ ꯂꯩ ꯀ ꯏꯅꯗꯤ
ꯀꯔꯤ ꯀꯔꯤ ꯇꯧꯒꯦꯔꯣ ꯉꯁꯤꯗꯤ
ꯎ ꯃꯤꯒꯤꯔꯣ ꯑꯗꯨꯝ ꯂꯩꯒꯅꯤ ꯍꯟꯗꯛ ꯍꯟꯗꯛ ꯃꯔꯛꯇꯤ ꯊꯕꯛ ꯇꯧꯅꯤꯉꯥꯏ ꯂꯩꯇꯦꯗ
ꯑꯣ ꯀ꯭ꯔꯤ ꯀ꯭ꯔꯤ ꯇꯧꯔ ꯂꯩꯕ꯭ꯔꯣ ꯑꯗꯨ ꯍꯧꯖꯤꯛꯀꯥꯟ
ꯌꯨꯝꯗ ꯑꯗꯨꯝ ꯂꯩꯌꯦ ꯑꯩꯈꯣꯏꯗ ꯑ ꯆꯥꯛ ꯍꯣꯇꯦꯜꯒꯨꯝꯕꯁꯨ ꯂꯩꯕꯒꯤꯀꯣ ꯑꯗꯨꯗꯣ ꯑꯗꯨꯝ ꯃꯔꯛꯇ ꯃꯤ ꯂꯥꯛꯑꯗꯤ ꯑꯗꯨꯗꯣ ꯈꯔ ꯁꯦꯕꯥ ꯇꯧꯕꯤꯕ ꯑꯗꯨ ꯈꯛꯇꯅꯤꯗ
ꯎꯝ ꯎ
ꯑꯌꯥꯝꯕꯗꯤ ꯑꯩꯈꯣꯏ ꯗꯗꯥ ꯍꯣꯏꯅ ꯂꯣꯏ ꯇꯧꯕꯒꯤ
ꯑꯥ
ꯇꯤꯕꯤ ꯑꯃꯨꯛ ꯌꯦꯡꯒꯅꯤ ꯑꯃꯨꯛ ꯆꯥꯒꯅꯤ ꯂꯣꯏꯔꯦ ꯑꯍꯥꯡ ꯂꯩꯔꯗꯤ ꯀꯣꯂꯦꯖ ꯑꯃꯨꯛ ꯆꯠꯄ ꯍꯧꯔꯅꯤꯕ ꯑꯗꯨꯒꯤ ꯑꯁ ꯇꯜꯂꯦ
ꯑꯣ ꯅꯣꯏꯒꯤꯁꯦ ꯍꯧꯗꯔꯤꯕꯣ
ꯑꯥ
ꯑꯣ ꯑꯣ ꯁꯤꯃꯤꯁꯇꯔ ꯀꯌꯥ ꯑꯣꯏꯕ꯭ꯔꯣ
ꯑꯩꯔꯣ
ꯍꯣꯏ
ꯎꯝ ꯀꯩꯅꯣ ꯑꯩ ꯁꯤꯛꯁꯇꯤ ꯑꯣꯏꯔꯦ
ꯑꯆꯥ
ꯅꯪꯗꯤ
ꯎꯝ ꯑꯩꯈꯣꯏꯉꯣꯟꯗꯒꯤ ꯑꯍꯟꯅꯦ ꯍꯟꯗꯛ ꯐꯣꯔ ꯇꯧꯕꯅꯦ
ꯑꯣ
ꯎ ꯎ ꯎꯝ
ꯀꯩ ꯁꯕꯖꯦꯛ ꯂꯧꯒꯦ ꯅꯪꯗꯤ
ꯑꯩꯗꯤ ꯕꯤꯚꯣꯛ ꯇꯝꯕꯅꯦ
ꯍꯥ
ꯕꯤꯚꯣꯛ ꯇꯝꯕꯅꯦ
ꯍꯥꯏꯗꯤ ꯀꯩꯅꯣ
ꯚꯣꯀꯦꯁꯅꯦꯜ ꯀꯣꯔ꯭ꯁ
ꯑꯣꯀꯦ
ꯎꯝ ꯀꯔꯤ ꯉꯁꯤꯔ ꯈꯪꯗ꯭ꯔꯦ ꯍꯣꯏ ꯉꯥꯡ ꯉꯥꯏꯁꯨ ꯈꯪꯗ꯭ꯔꯦ ꯎꯝ
ꯏꯁꯩ ꯁꯛꯄꯤꯔꯒ ꯇꯣꯛꯀꯅꯤ ꯍꯦ
ꯁꯀꯥꯏꯌꯣ ꯇꯥꯁꯦ ꯋꯥꯔꯤ ꯅꯨꯡꯉꯥꯏ ꯅꯨꯡꯉꯥꯏꯕ ꯂꯤꯈꯥꯏꯌꯦ
ꯅꯍ ꯅꯣꯏꯗꯤ ꯕꯣꯜ ꯌꯦꯡꯗꯕ꯭ꯔꯣ
ꯑꯣꯏ ꯉꯔꯥꯡ ꯈꯖꯤꯛ ꯌꯦꯡꯉꯝꯃꯦ ꯑꯗꯨꯒ ꯇꯨꯝꯈ꯭ꯔꯦꯗ ꯇꯟꯕꯒꯤ
ꯀꯔꯤꯅꯣ ꯉꯔꯥꯡ ꯍꯣꯏ ꯑꯩꯈꯣꯏꯁꯨ ꯇꯨꯝꯃꯒꯦ ꯇꯧꯔꯕꯅꯤ ꯈꯪꯕ꯭ꯔꯥ ꯑꯗꯨꯒ ꯑꯗꯨꯝ ꯑꯁ ꯆꯥꯟꯁ ꯑꯃ ꯃꯣꯏ ꯑꯃꯨꯛ ꯒꯣꯜ ꯆꯟꯕꯗꯣ ꯑꯗꯨꯗꯒꯤ ꯑꯗꯨꯝ ꯇꯨꯝꯗ꯭ꯔꯦ ꯂꯛꯑꯣꯕ
ꯍꯣꯏ ꯏꯟꯇ꯭ꯔꯦꯁ ꯂꯩꯔꯤꯀꯣ ꯃꯣꯏ ꯆꯪꯕ ꯍꯦꯛ ꯄꯥꯈꯠꯄꯗꯨ
ꯄꯍꯠꯂꯦ ꯌꯥꯎꯅ ꯑꯗꯨꯒ ꯑꯁ ꯈꯪꯗꯦ ꯑꯃꯨꯛꯁꯨ ꯅꯨꯡꯉꯥꯏꯇꯦ ꯏꯖꯤꯞꯇꯣ
ꯑꯥ ꯑꯥ ꯅꯨꯡꯉꯥꯏꯕꯤꯗꯒꯣ ꯃꯣꯏ ꯀꯞꯄꯧꯕꯗꯣ ꯑꯁ ꯇꯜꯂꯦꯗ
ꯍꯣꯏ
ꯑꯩꯕꯨꯗꯤ ꯃꯊꯪꯗ ꯑꯃꯨꯛꯀ ꯂꯩꯔꯤ ꯍꯧꯖꯤꯛ ꯆꯠꯈꯅꯉꯥꯏ ꯃꯤꯀꯣ ꯂꯥꯁ ꯄ꯭ꯂꯦ ꯁꯥꯟꯅꯕ ꯃꯈꯣꯏꯗꯨꯅ ꯍꯦꯟꯅ ꯅꯨꯡꯉꯥꯏꯕꯤꯗꯕꯗꯣ
ꯑꯗꯨꯅꯦ ꯑꯩ ꯑꯩꯒꯤꯗꯤ ꯆꯠꯈ꯭ꯔꯕꯅꯦ ꯐꯥꯔꯁ
ꯑꯣ ꯅꯦꯃꯥꯔ ꯔꯣ
ꯍꯣꯏ
ꯍꯦ
ꯁꯥꯟꯅꯕ ꯐꯥꯎ ꯎꯗ꯭ꯔꯤ ꯍꯥꯏꯕ ꯁꯥꯟꯅꯕ ꯐꯥꯎ ꯎꯗ꯭ꯔꯤ ꯍꯥꯏꯕ ꯑꯗꯨꯒ ꯆꯠꯄꯅ ꯍꯥꯟꯒ꯭ꯔꯦ
ꯃꯥꯁꯦ ꯍꯟꯗꯛꯇꯤ ꯐꯖꯅ ꯁꯥꯟꯅꯗꯕ ꯃꯥꯂꯦ ꯄꯤ ꯁꯥꯟꯅꯗꯕ ꯃꯥꯜꯂꯦꯀꯣ ꯃꯥꯁꯦ
ꯃꯥ ꯍꯟꯗꯛꯇꯤ ꯁꯥꯟꯅꯗ꯭ꯔꯕꯅꯦ ꯈꯤꯇꯪ ꯀꯔꯤ ꯍꯥꯏꯅꯤ ꯃꯤꯅꯤꯠ ꯇꯔꯥ ꯇꯔꯥꯒꯨꯝꯕ ꯈꯛ ꯇꯒꯣ ꯂꯥꯁ ꯂꯥꯁ ꯑꯋꯥꯔꯗ ꯑꯗꯨꯝ ꯆꯪꯉꯔꯛꯄ ꯂꯥꯁ ꯃꯤꯅꯤꯠꯇ
ꯇꯁ ꯃꯥꯁꯨ ꯅꯥꯃꯟꯗꯥꯅ
ꯑꯁꯣꯛꯄ ꯂꯩꯗꯅ ꯑꯗꯨꯒꯤ ꯃꯣꯏ ꯈꯪꯗꯦ ꯗꯣꯛ ꯇꯔꯣꯅ ꯀꯔꯤ ꯍꯥꯏꯅꯤ ꯃꯤꯅꯤꯠꯇꯣ ꯑꯁꯤꯈꯛ ꯁꯥꯟꯅꯑꯣ ꯍꯥꯏꯕ ꯄꯤꯕ ꯃꯥꯜꯂꯦꯕꯀꯣ
ꯑꯣ ꯑꯣ ꯑꯣ ꯅꯨꯡꯉꯥꯏꯕꯤꯗꯦ
ꯌꯥ ꯌꯥꯝꯅ ꯀꯞꯄꯒ ꯁꯥꯕꯅꯤꯀꯣ ꯑꯁ
ꯑꯁ ꯍ ꯂꯥꯎꯔꯒ ꯀꯞꯈꯥꯏ ꯀꯞ ꯀꯞꯀꯗꯧꯕꯅꯤ ꯀꯞꯀꯗꯧꯕꯅꯤ ꯂꯥꯎ ꯂꯥꯎꯔꯒ ꯀꯣ
ꯔꯨꯝꯗ ꯏꯇꯣꯝꯇ ꯑꯃꯨꯛ ꯍꯜꯂꯒ ꯀꯞꯄꯒ ꯁꯥꯕꯅ ꯌꯥꯎꯅꯣ
ꯑꯁ ꯅꯨꯡꯉꯥꯏꯕꯤꯗꯤ ꯀꯔꯤ ꯄꯥꯏ ꯐꯦꯅꯤꯉ
ꯏꯟꯁꯇꯥꯒ꯭ꯔꯥꯝꯒ ꯆꯪꯅꯤꯡꯗ꯭ꯔꯕꯅꯦꯕ ꯈꯪꯕ꯭ꯔ ꯅꯦꯃꯥꯔꯒꯤ ꯉꯥꯛ
ꯑꯥ ꯍꯣꯏ ꯍꯣꯏ ꯃꯥꯒꯤ ꯃꯣꯏ ꯀꯃꯥꯏ ꯇꯧꯕ ꯑꯩꯈꯣꯏ ꯑꯗꯨꯝ ꯊꯧꯔ ꯊꯧꯔ ꯂꯩꯕꯗꯣ
ꯑꯗꯨꯅꯦ ꯃꯥꯒꯤ ꯏꯟꯁꯇꯥꯒ꯭ꯔꯥꯝꯒꯤ ꯄ꯭ꯔꯣꯐꯥꯏꯜꯒꯗꯣ ꯁꯤꯟꯒ꯭ꯔꯕꯅꯦ ꯃꯥ ꯂꯥꯁ ꯀꯤ ꯒꯨꯗ ꯕꯥꯏꯒꯤꯗꯣ ꯑꯗꯨ ꯊꯝꯕ ꯋꯥꯅꯤꯗ
ꯑꯣ ꯅꯦꯃꯥꯔꯒꯤꯗꯨ
ꯍꯣꯏ
ꯏꯁ ꯅꯨꯡꯉꯥꯏꯕꯤꯗꯦ ꯃꯣꯏꯁꯨ ꯊꯃꯣꯏꯗꯤ ꯁꯣꯛꯂꯝꯒꯅꯤꯍꯦ
ꯃꯥꯗꯣ ꯂꯥꯁ ꯑꯣꯏꯗ꯭ꯔꯗꯤ ꯐꯕ ꯂꯥꯁ ꯂꯥꯁ ꯀꯞꯅꯤꯗꯅ ꯃꯥꯒꯤꯗꯤ ꯅꯨꯡꯉꯥꯏꯇꯦ ꯅꯨꯡꯉꯥꯏꯇꯦ
ꯀꯔꯤ ꯎꯄꯥꯏ ꯃꯇꯝ ꯃꯇꯝꯅ ꯄꯨꯕꯅꯤꯅ ꯃꯣꯏꯅ ꯈꯛꯇ ꯉꯝꯕꯁꯨ ꯑꯃꯨꯛꯀ ꯌꯥꯗꯦꯗꯅ
ꯑꯗꯨꯅꯦ ꯕ꯭ꯔꯥꯖꯤꯜꯗꯤ ꯌꯥꯝꯅ ꯋꯥꯔꯜ ꯀꯞ ꯄꯨꯗꯤ ꯄꯨꯔꯦꯗꯅ ꯃꯣꯏꯅꯗꯤ
ꯍꯣꯏ ꯍꯣꯏ ꯑꯗꯨꯅꯦ ꯃꯊꯪ ꯃꯊꯪ ꯍꯧꯖꯤꯛꯁꯨ ꯀꯅꯥꯅ ꯈꯪ ꯉꯔꯥꯡꯒꯤꯁꯨ ꯉꯁꯤ ꯃꯊꯡ ꯂꯥꯛꯄ ꯀꯥꯟꯗ ꯄꯣꯛꯈ꯭ꯔꯕꯁꯨ
ꯍꯣꯏ ꯑꯗꯨꯕꯨ ꯑꯁ ꯈꯪꯗꯦ ꯎꯝ ꯑꯥꯔꯖꯦꯟꯇꯤꯅꯥ ꯍꯣꯏꯒꯤꯗꯤ ꯃꯣꯏ ꯑꯣꯄꯣꯅꯤꯟꯗꯣ ꯈꯔ ꯂꯥꯏꯕ ꯃꯥꯜꯂꯦꯗ ꯈꯟꯕꯗ
ꯍꯣꯏ ꯀꯣ ꯃꯣꯏ ꯑꯗꯨꯝ ꯁꯥꯟꯅꯝꯃꯤꯅꯦꯕꯨ ꯍꯨꯏꯗꯀꯣ
ꯎꯝ ꯑꯇꯩꯗꯤ ꯌꯦꯡꯉꯣ ꯐ꯭ꯔꯥꯟꯁꯀ ꯀꯅꯥ ꯀꯅꯥꯅꯣ ꯐꯒꯗꯕꯗꯣ ꯌꯥꯝꯅ ꯁꯥꯟꯅꯕ ꯍꯩꯕ ꯉꯥꯛꯇꯅꯦ ꯈꯪꯗꯦ ꯃꯤꯅ ꯍꯥꯏꯕꯗ ꯃꯤꯅ ꯍꯥꯏꯕꯗꯣ ꯐꯤꯐꯥꯗꯤ ꯃꯦꯁꯤꯒꯤꯅꯦ ꯍꯥꯏꯕꯗꯣ
ꯑꯗꯨꯅꯦ ꯃꯥꯁꯨ ꯑꯗꯨꯝ ꯍꯤꯡꯉꯒ ꯂꯩꯌꯦ
ꯑꯗꯨꯅꯦ ꯔꯣꯅꯥꯂꯗꯣꯁꯨ ꯆꯠꯈꯔ꯭ꯦ ꯂꯣꯏꯔꯦ ꯂꯣꯏꯔꯦ
ꯑꯗꯨꯅ ꯆꯈ꯭ꯔꯦ ꯃꯥꯁ ꯃꯊꯪꯗꯤ ꯃꯦꯁꯤꯒ ꯑꯝꯕꯥꯄꯦ ꯈꯣꯏ ꯋꯥꯠꯂꯤ
ꯍꯣꯏ ꯍꯣꯏ ꯑꯩ ꯀꯔꯤꯅꯣ ꯃꯣꯏꯒꯤ ꯃꯤꯝꯁꯇꯣ ꯑꯩ ꯌꯥꯝ ꯅꯣꯛꯅꯤꯡꯉꯤ ꯍꯥꯏꯕ ꯁꯨꯝꯃꯨ ꯀꯥꯈꯠꯂꯛ
ꯑꯥ ꯑꯥ ꯑꯁ ꯀꯥꯈꯠꯂꯒ ꯑꯁꯁ ꯑꯩ ꯆꯠꯂꯒꯦ ꯀꯣ ꯀ ꯇꯧꯔꯒ ꯅꯣꯏ ꯆꯠꯂꯣ ꯑꯩ ꯂꯩꯔꯃꯒꯦ ꯀꯣ ꯀꯁꯦ
ꯑꯗꯨ ꯈꯪꯕ꯭ꯔ ꯃꯦꯁꯤ ꯑꯃꯨꯛ ꯆꯟꯕꯒꯤꯗꯣ ꯇꯤꯀꯦꯠ ꯀꯦꯟꯁꯦꯜ ꯇꯧꯒ꯭ꯔꯦ ꯍꯥꯏꯌꯦ
ꯃꯤꯝ ꯁꯦꯃꯕꯗꯤ ꯍꯥꯏꯌꯦ ꯀꯣ ꯍꯧꯖꯤꯛ ꯃꯛ ꯊꯣꯛ ꯄ꯭ꯔꯣꯕ꯭ꯂꯦꯝꯗꯨ ꯄꯨꯔꯥ ꯋꯥ ꯂꯣꯏꯅꯃꯛ
ꯍꯦ ꯂꯣꯏꯔꯦ ꯂꯣꯏꯔꯔꯦ ꯑꯗꯨꯅ
ꯍꯦꯟꯃꯜ ꯂꯦ
ꯍꯣꯏ ꯇꯧꯔꯣ ꯑꯗꯨꯕꯨ ꯀꯩꯒꯤ ꯅꯦꯃꯥꯔ ꯌꯥꯎꯍꯟꯕ꯭ꯔꯣ ꯍꯥꯏꯕꯅꯦ ꯑꯗꯨꯗ
ꯑꯗꯨꯅꯦ ꯇꯜꯂꯦ ꯃꯤꯝꯁ ꯁꯦꯝꯕ ꯍꯣꯏꯖꯨ
ꯖꯥꯠ ꯖꯥꯠ
ꯌꯥꯝ ꯊꯨꯋꯦ ꯍꯥꯏꯕ
ꯍꯩꯕ ꯖꯥꯠꯅꯤ ꯌꯥꯝꯅ ꯃꯣꯏ ꯁꯦꯝꯕꯁꯦ
ꯎꯝ ꯅꯣꯏꯗꯤ ꯄꯨꯂꯞ ꯌꯦꯡꯕ꯭ꯔꯥ ꯅꯠꯇ꯭ꯔꯒ ꯅꯣꯏꯅꯗꯣꯝꯇ ꯐꯣꯟꯗ ꯌꯦꯡꯕ꯭ꯔꯣ
ꯎꯝ ꯏꯊꯟ ꯏꯊꯟꯇ ꯐꯣꯟꯗ ꯌꯦꯡꯅꯕꯅꯦ ꯑꯩꯈꯣꯏꯁꯦ
ꯐꯣꯟꯗꯁꯦ ꯀꯩꯅꯣꯗꯤ ꯑꯣꯏꯕ ꯅꯠꯇ꯭ꯔꯣ ꯑꯗꯨꯝ ꯑꯦꯞꯇꯣ ꯂꯥꯏꯛ ꯍꯨꯔꯥꯜꯂꯒ ꯌꯦꯡꯕ꯭ꯔꯣ
ꯑꯦꯞꯁ ꯁꯦ ꯂꯤꯡ ꯁꯦꯌꯔ ꯇꯧꯅꯕꯅꯦ ꯑꯦꯞ ꯁꯦꯌꯔ ꯇꯧꯅꯔꯒꯀꯣ ꯑꯗꯨꯗ ꯌꯦꯡꯕꯅꯦ ꯑꯩꯈꯣꯏꯁꯦ
ꯑꯣ ꯑꯁ ꯂꯥꯁ ꯂꯥꯁ ꯗꯦ ꯅꯨꯃꯤꯠ ꯇꯨꯗꯤ ꯅꯨꯉꯥꯏꯔꯅꯤ ꯍꯦ ꯍꯜꯂꯣ ꯍꯦꯜꯂꯣ ꯍꯜꯂꯣ ꯅꯦꯠꯋꯥꯔꯛꯁꯦ ꯅꯦꯠꯋꯥꯔꯛꯁꯦ ꯍꯜꯂꯣ ꯇꯥꯗ꯭ꯔꯦ ꯅꯪ ꯉꯥꯡ